ꯍꯜꯂꯣ ꯇꯔꯔꯕꯣ ꯑꯣꯀꯦ ꯑꯣꯀꯦ ꯀꯔꯤ ꯌꯦꯟꯁꯥꯡ ꯆꯥꯔꯦ
ꯎꯝ
ꯑꯣ ꯌꯥꯏꯅꯦ ꯍꯥꯎꯋꯦꯅꯦ
ꯎꯝ ꯅꯣꯏꯗꯤ ꯆꯥꯛ ꯆꯥꯔꯕꯣ
ꯆꯥꯈ꯭ꯔꯦ ꯍꯣꯏ
ꯎ ꯀꯩ ꯀꯩ ꯀꯩ ꯑꯦꯟꯁꯥꯡꯅꯣ
ꯑꯩꯈꯣꯏꯗꯤ ꯉꯁꯤꯁꯦ ꯌꯥꯝ ꯁꯤꯝꯄꯜ ꯑꯣꯏꯅ ꯆꯥꯔꯦ ꯀꯥꯡꯁꯣꯏꯀꯣ
ꯎꯝ
ꯀꯥꯡꯁꯣꯏ ꯆꯥꯈ꯭ꯔꯦ ꯑꯩꯈꯣꯏ ꯉꯁꯤꯁꯤꯗꯤ ꯑ ꯀꯔꯤ ꯍꯥꯏꯕ꯭ꯔꯥ ꯎꯁꯣꯏ ꯍꯥꯏꯕꯗꯣ ꯎꯁꯣꯏ ꯀꯥ ꯑꯗꯨꯒꯤ ꯀꯩꯅꯣ ꯆꯥꯈ꯭ꯔꯦ ꯑ ꯀꯥꯡꯁꯣꯏ ꯑꯣꯏꯅ ꯆꯥꯈ꯭ꯔꯦ
ꯎꯁꯣꯏꯗꯤ ꯄꯥꯝꯕꯣꯛ ꯄꯥꯝꯗꯦ
ꯑꯥ ꯑꯗꯨꯝ ꯌꯥꯏ ꯑꯗꯨꯝ ꯌꯥꯝꯅ ꯑꯩꯒꯤ ꯐꯦꯕꯔꯦꯠꯅꯦ ꯍꯥꯏꯕꯒꯨꯝꯕꯗꯤ ꯅꯠꯇꯦ ꯑꯗꯨꯕꯨ ꯑꯗꯨꯝ ꯌꯥꯏ ꯍꯥꯎꯋꯦ
ꯑꯣ
ꯑꯣ
ꯑꯉꯥꯡꯁꯤꯡꯗꯤ ꯇꯨꯡꯈꯕꯣ
ꯍꯣꯏ ꯑꯉꯥꯡꯁꯤꯡ ꯑꯗꯨꯝ ꯇꯨꯝꯈ꯭ꯔꯦ ꯎꯝ
ꯎꯝ
ꯈꯔ ꯈꯔꯅ ꯇꯨꯝꯅꯉꯥꯏ ꯇꯧꯔꯒ ꯂꯩꯌꯦ
ꯍꯣ ꯑꯥ.. ꯃꯣꯏ ꯐꯣꯟꯒꯨꯝꯕ ꯇꯤꯚꯤꯒꯨꯝꯕ ꯌꯦꯡꯕ꯭ꯔꯣ ꯑꯣꯔ ꯒꯦꯝꯒꯨꯝꯕ ꯑꯣꯏꯅ ꯁꯥꯟꯅꯒꯦ
ꯑꯩꯒꯤ ꯏꯆꯥꯅꯨꯄꯥ ꯑꯍꯟ ꯈ꯭ꯋꯥꯏꯗꯒꯤꯗꯤ ꯑꯗꯨꯝ ꯒꯦꯝꯒꯨꯝꯕ ꯁꯥꯟꯅꯩꯌꯦ ꯒꯦꯝ ꯍꯥꯏꯕꯁꯤ ꯀꯔꯤ ꯍꯥꯏꯁꯤꯔꯥ ꯌꯥꯝꯅꯗꯤ ꯁꯥꯟꯅꯗꯦꯗ ꯑꯗꯨꯝ ꯐꯣꯟꯒꯨꯝꯕ ꯑꯗꯨꯝ ꯈꯔ ꯌꯦꯡꯉꯦ ꯑꯗꯨꯒ ꯑꯥ ꯒꯦꯝꯒꯨꯝꯕ ꯈꯔꯗꯤ ꯁꯥꯟꯅꯩ ꯑꯗꯨꯕꯨ ꯔꯣꯕ꯭ꯔꯣꯛꯀ ꯀꯔꯤ ꯃꯣꯕꯥꯏꯜ ꯂꯦꯖꯦꯟ ꯍꯥꯏꯕꯗꯣ
ꯑꯥ
ꯑꯗꯨꯒꯨꯝꯕꯗꯤ ꯁꯥꯟꯅꯍꯟꯗꯦ ꯑꯇꯩ ꯑꯇꯩ ꯁꯅꯥꯍꯜꯂꯦ ꯑꯗꯨ ꯃꯤꯗꯤ ꯄꯥꯏꯍꯟꯗꯦꯝ
ꯃꯣꯏꯔꯣ ꯑꯣꯀꯦ ꯑꯣꯀꯦ ꯑꯣ ꯑꯣ
ꯑ ꯑꯇꯨꯒ ꯑꯥ ꯑꯃꯗꯤ ꯑꯗꯨꯝ ꯑꯌꯥꯝꯕ ꯗ꯭ꯔꯣꯌꯤꯡ ꯄꯥꯝꯕꯒꯤꯀꯣ
ꯑꯥ
ꯗ꯭ꯔꯣꯌꯤꯡꯒꯨꯝꯕ ꯑꯗꯨꯝ ꯑꯌꯥꯝꯕ ꯇꯧꯍꯜꯂꯒ ꯑꯥꯗꯨꯝ ꯈꯔ ꯑꯗꯨꯝ ꯑꯗꯨꯒꯨꯝꯕ ꯑꯌꯥꯝꯕ ꯇꯧꯍꯜꯂꯦ ꯑꯗꯨ ꯑꯗꯨꯝ ꯃꯔꯛ ꯃꯔꯛꯇ ꯑꯗꯨꯝ ꯌꯦꯡꯉꯦ ꯈꯔꯅꯀꯣ
ꯗ꯭ꯔꯣꯌꯤꯡ ꯍꯥꯏꯔꯗꯤ ꯑ ꯀꯩꯅꯣ ꯐꯣꯟꯗ ꯇꯧꯒꯗꯧꯕ꯭ꯔꯣ ꯑꯣꯜ
ꯅꯠꯇꯦ ꯅꯠꯇꯦ ꯕꯨꯛ ꯕꯨꯛꯇ ꯑꯩꯅ ꯑꯗꯨꯝ ꯕꯨꯛ ꯂꯩꯕꯤꯔꯛꯑꯦ ꯃꯣꯏꯒꯤꯀꯣ
ꯑꯥ
ꯑꯣꯛꯀꯨꯝꯕ ꯑꯗꯨꯝ ꯂꯩꯔꯛꯑꯦ ꯑꯗ ꯀꯂ꯭ꯔꯁꯀꯨꯝꯕ ꯑꯗꯨꯝ ꯂꯩꯔꯛꯑꯦ
ꯑꯥ
ꯑꯗꯨꯃꯥꯏ ꯇꯧꯔꯒ ꯀꯩꯅꯣ ꯇꯧꯍꯜꯂꯦ
ꯑꯣꯀꯦ
ꯃꯥꯅꯤ
ꯑ ꯑꯉꯥꯡ ꯈ꯭ꯋꯥꯏ ꯄꯤꯛꯄꯗꯔꯣ
ꯅꯠꯇꯦ ꯅꯠꯇꯦ ꯃꯌꯥꯏ ꯃꯌꯥꯏꯒꯤꯗꯨꯀꯣ ꯑꯗ ꯑꯥ ꯈ꯭ꯋꯥꯏꯗꯩ ꯄꯤꯛ ꯄꯗꯤ ꯑꯁ ꯃꯥꯁꯤꯗꯤ ꯑꯗꯨꯝ ꯍꯣꯏ ꯈꯔꯕꯨꯗꯤ ꯗ꯭ꯔꯣꯌꯤꯡꯒꯨꯝꯕꯁꯨ ꯇꯥ ꯑꯗꯨꯝ ꯇꯧꯋꯦ ꯑꯗꯨ ꯃꯥꯗꯤ ꯌꯥꯝ ꯇꯧꯕ ꯍꯩꯇꯦ ꯃꯥꯅ ꯑꯣꯏꯅ ꯐꯣꯟꯁꯦ ꯌꯦꯡꯔꯝꯒꯅꯤ ꯃꯥꯁꯤꯅ ꯈ꯭ꯋꯥꯏꯗꯒꯤ ꯑꯗꯨꯒ ꯂꯥꯁ ꯑꯣꯏꯔꯒꯀꯣ ꯑꯗꯨꯒ ꯐꯣꯟ ꯂꯧꯒꯦ ꯍꯥꯏꯔꯁꯨ ꯌꯥꯝꯅ ꯀꯔꯤ ꯍꯥꯏꯁꯤꯔꯥ ꯑꯗꯨꯝ ꯈꯔ ꯋꯥꯅ ꯂꯧꯊꯣꯛꯄ ꯖꯥꯠꯇꯣ ꯌꯥꯝ ꯂꯥꯏꯅ ꯄꯤꯊꯣꯛꯇꯕꯗꯨ ꯑꯗꯨꯝ ꯇꯧꯋꯦ ꯃꯥꯗꯤ
ꯐꯣꯟ ꯐꯣꯟ ꯐꯣꯟꯗꯨ ꯀꯩꯀꯩ ꯌꯦꯡꯍꯟ ꯌꯦꯡꯍꯟꯒꯦ ꯅꯪꯅ
ꯑꯥ ꯐꯣꯟꯗ ꯑꯁ ꯈꯪꯗꯦꯅꯦ ꯔꯥꯏꯝꯁꯀꯨꯝꯕ ꯌꯦꯡꯉꯣ ꯍꯥꯏꯔꯁꯨ ꯀꯌꯥꯝ ꯌꯦꯡꯕꯨꯗꯤ ꯌꯦꯡꯉꯦ ꯑꯗꯨ ꯌꯥꯝ ꯀꯨꯏꯅ ꯌꯦꯡꯗꯦ ꯔꯤꯜꯁ ꯀꯨꯝꯕ ꯂꯩꯌꯦꯗꯅꯀꯣ
ꯑꯥ
ꯑꯗꯨꯀꯨꯝꯕꯅ ꯌꯥꯝ ꯌꯦꯡꯅꯤꯡꯒꯜꯂꯦꯅꯦ ꯃꯥꯁꯦ ꯑꯗꯨ ꯈꯪꯗꯦ ꯔꯥꯏꯝꯁ ꯀꯨꯝꯕꯁꯨ ꯑꯗꯨꯝ ꯌꯦꯡꯉꯣ ꯍꯥꯏꯅ ꯌꯦꯡꯔꯁꯨ ꯑꯗꯨꯝ ꯈꯔ ꯌꯦꯡꯉ ꯑꯗꯨꯒ ꯃꯥꯅ ꯈꯔ ꯄꯥꯝꯕꯗꯤ ꯃꯥꯁꯥ ꯑꯦꯟ ꯗ ꯕꯦꯌ꯭ꯔ ꯍꯥꯏꯅ ꯑꯃ ꯂꯩꯌꯦ ꯀꯥꯔꯇꯨꯟꯗꯣꯀꯣ
ꯑꯣ ꯃꯥꯁꯥ ꯑꯦꯟ ꯗ ꯕꯤꯌ꯭ꯔ ꯑꯥ ꯋꯤ ꯃꯤ ꯗ ꯕꯤꯌ꯭ꯔꯁ ꯇ꯭ꯔꯣ ꯃꯥꯁꯥ ꯑꯦꯟ ꯗ ꯕꯤꯌ꯭ꯔꯁ ꯍꯥꯏꯕ꯭ꯔꯣ
ꯃꯥꯁ ꯃꯥꯁꯥ ꯑꯦꯟ ꯗ ꯕꯦꯌ꯭ꯔꯁ ꯍꯥꯏꯅ ꯅꯨꯄꯤ ꯃꯆꯥ ꯑꯃ ꯕꯦꯌ꯭ꯔꯒ ꯑꯌꯥꯝꯕ ꯑꯗꯨꯍꯥꯏꯅ ꯎꯍꯟꯕꯅꯦ ꯃꯥ ꯃꯣꯏꯅꯤꯒꯤ ꯀꯥꯔꯇꯨꯟꯗꯣꯀꯣ ꯑꯣ ꯑꯣꯃꯥꯏꯅ ꯅꯪ ꯅꯪ ꯈꯪꯔꯝꯃꯔꯣꯏꯀꯣ ꯃꯥꯁꯥ ꯑꯦꯟ ꯗ ꯕꯤꯌ꯭ꯔꯁꯈꯣꯏꯗꯤ ꯅꯣꯏ ꯑꯉꯥꯡꯁꯨ ꯂꯩꯇꯕꯅꯤꯅ
ꯈꯪꯉꯣꯏ
ꯎꯝ ꯅꯣꯏ ꯑꯉꯥꯡꯒꯤ ꯑꯉꯥꯡ ꯑꯄꯤꯛꯄ ꯂꯩꯔꯗꯤ ꯑꯗꯨꯝ ꯑꯗꯨ ꯌꯦꯡꯒꯅꯦꯕ ꯑꯗꯨꯕꯨ ꯅꯣꯏꯗꯤ ꯂꯩꯇꯕꯅꯤꯅ ꯈꯪꯁꯨ ꯈꯪꯔꯝꯃꯔꯣꯏ
ꯍꯣꯏ ꯈꯪꯗ꯭ꯔꯦ ꯈꯪꯗꯦ ꯎꯝ ꯑꯗꯨꯁꯨ ꯑꯗꯨꯀꯥꯟꯗ ꯍꯣꯏ ꯀꯥꯔꯇꯨꯟ ꯍꯥꯏꯐꯦꯠ ꯌꯦꯡꯉꯦ ꯅꯪꯗꯤ ꯀꯔꯥꯏ ꯀꯥꯔꯇꯨꯟꯗꯤ ꯀꯝ ꯀꯔꯝꯕ ꯌꯦꯡꯒꯦ ꯄꯤꯛꯄ ꯀꯥꯟꯗꯗꯤ ꯑꯣ ꯀꯥꯔꯇꯨꯟ
ꯑꯩꯗꯤ ꯑꯗꯨꯝ ꯑꯩ ꯑꯉꯥꯡ ꯑꯣꯏꯔꯤ ꯀꯥꯟꯗꯗꯤ ꯃꯤꯛꯀꯤ ꯃꯥꯎꯁꯁꯦ ꯌꯥꯝ ꯌꯦꯡꯔꯝꯃꯦ ꯑꯩꯗꯤ
ꯃꯤꯀꯤ ꯃꯥꯎꯁ
ꯑꯥ ꯃꯤꯀꯤ ꯃꯥꯎꯁ ꯁꯦ ꯃꯣꯏ ꯑꯗꯨꯀꯥꯟꯗ ꯑꯥ ꯏꯚꯤꯅꯤꯡꯗ ꯍꯦꯛꯇ ꯂꯥꯛꯀꯟꯕꯒꯨꯝ ꯇꯧꯋꯦꯕ ꯑꯈꯣꯏ ꯃꯇꯝꯗꯗꯤꯀꯣ ꯑꯗꯨ ꯁ꯭ꯀꯨꯜ ꯍꯦꯛ ꯍꯜꯂꯛꯑꯥꯗꯤ ꯃꯤꯀꯤ ꯃꯥꯎꯁ ꯏꯚꯤꯅꯤꯡꯗ ꯑꯗꯨꯝ ꯑꯌꯥꯝꯕ ꯑꯗꯨꯝ ꯌꯦꯡꯉꯒ ꯑꯗꯨꯝ ꯅꯤꯡꯁꯤꯡꯔꯛꯑꯦ ꯍꯧꯖꯤꯛ ꯑꯗꯨꯝ ꯈꯟꯕ ꯗꯀꯣ ꯑꯗꯨꯒ ꯑꯇꯩ ꯑꯇꯩꯗꯤ ꯀꯔꯤ ꯀꯔꯤ ꯑꯇꯩꯁꯨ ꯑꯗꯨꯝ ꯈꯔꯗꯤ ꯂꯩꯔꯝꯒꯅꯤ ꯑꯗꯨꯕꯨ ꯑꯩꯅ ꯈ꯭ꯋꯥꯏꯗꯒꯤ ꯑꯗꯨꯝ ꯈ꯭ꯔ ꯐꯣꯟ ꯑꯣꯏꯅ ꯑꯣꯏꯔꯛꯄꯁꯤ ꯑꯥ ꯀꯔꯤ ꯍꯥꯏꯁꯤꯔꯥ ꯃꯤꯀꯤ ꯃꯥꯎꯁ ꯑꯣꯏꯕ ꯃꯥꯜꯂꯦ
ꯅꯪꯒꯤ ꯃꯆꯥꯗꯤ ꯑꯥ ꯃꯤꯀꯤ ꯃꯥꯎꯁꯁꯤ ꯄꯥꯝꯕ꯭ꯔꯣ ꯄꯥꯝꯗꯦ
ꯑꯁ ꯌꯦꯡꯗꯦꯗ ꯃꯣꯏꯗꯤ ꯑꯗꯨꯒꯨꯝꯕ ꯃꯣꯏꯗꯤ ꯑꯗꯨꯒꯨꯝꯕ ꯀꯔꯤꯁꯨ ꯌꯦꯡꯗꯦꯗꯥ ꯑꯥ ꯁ꯭ꯄꯟꯁ ꯕꯣꯞ ꯍꯥꯏꯅ ꯑꯩꯒꯤ ꯏꯆꯥꯅꯨꯄꯥ ꯑꯍꯟꯗꯤ ꯁ꯭ꯄꯟꯁ ꯕꯣꯞ ꯍꯥꯏꯅ ꯑꯃ ꯂꯩꯌꯦ ꯑꯗꯨ ꯌꯦꯡꯔꯝꯃꯦ꯫ ꯑꯥ ꯑꯗꯨꯃꯥꯏꯅ ꯑꯥ ꯑꯇꯩꯗꯤ ꯎꯝ ꯑꯗꯨꯃꯥꯏꯅ ꯑꯗꯨꯝ ꯈꯔ ꯗꯨꯝ ꯌꯦꯡꯔꯝꯃꯦ ꯎꯝ ꯑꯗꯨꯠ ꯑꯣ
ꯅꯨꯡꯊꯤꯟꯗꯗꯤ ꯑꯉꯥꯡ ꯃꯆꯥꯗꯨꯗꯤ ꯁ꯭ꯀꯨꯜꯗ ꯈ꯭ꯋꯥꯏ ꯑꯇꯣꯟꯕꯤꯗꯨꯗꯤ ꯑꯥ ꯁ꯭ꯀꯨꯜ ꯍꯜꯂꯛꯑꯒ ꯕ꯭ꯔꯦꯛꯐꯥꯁ ꯂꯧꯔꯒ ꯇꯨꯝꯕ꯭ꯔꯣ ꯀꯃꯥꯏꯅ ꯇꯧꯒꯦ?
ꯃꯥꯁꯦ ꯍꯜꯂꯛꯈ꯭ꯔꯅꯤꯀꯣ ꯑꯗꯨꯝ ꯁꯥ ꯁꯥꯕ ꯅꯨꯃꯤꯠ ꯑꯣꯏꯔꯗꯤ ꯍꯥꯟꯅ ꯏꯔꯨ ꯊꯣꯛꯄꯤꯌꯦ ꯍꯥꯟꯅ ꯏꯔꯨ ꯊꯑꯒ ꯑꯗꯨꯝ ꯃꯥꯒꯤ ꯂꯟꯁ ꯑꯗꯨꯝ ꯃꯥꯅ ꯈꯔ ꯆꯥꯅꯤꯡꯕꯒꯨꯝꯕ ꯊꯣꯡꯔꯒ ꯀꯣ
ꯑꯥ
ꯑꯗꯨꯝ ꯄꯤꯔꯦ ꯄꯤꯔꯒ ꯑꯗꯨ ꯃꯇꯨꯡꯗꯗꯤ ꯐꯣꯟ ꯈꯔ ꯑꯗꯨꯝ ꯌꯦꯡꯈꯅꯤ ꯌꯦꯔꯒ ꯑꯗꯨꯝ ꯉꯥꯏꯍꯥꯛ ꯂꯩꯗꯤ ꯑꯗꯨꯝ ꯇꯨꯝꯍꯜꯂꯦ ꯃꯥꯕꯨꯀꯣ
ꯑꯥ
ꯎꯝ ꯑꯗꯨꯃꯥꯏꯅꯥ ꯑꯗꯨ ꯐꯔꯦ ꯅꯪꯒꯤ ꯅꯪꯒꯤ ꯅꯪꯅ ꯏꯁꯩ ꯀꯔꯤ ꯍꯥꯏꯁꯤꯔꯥ ꯁꯤꯡꯒꯔ ꯍꯥꯏꯒꯗ꯭ꯔꯥ ꯕꯣꯏ ꯕꯦꯟ ꯍꯥꯏꯒꯗ꯭ꯔꯥ ꯄꯥꯝꯔꯛꯄꯁꯤꯡꯗꯤ ꯀꯔꯤ ꯀꯔꯤ ꯑꯣꯏꯕ꯭ꯔꯥ?
ꯑꯩ ꯑꯩꯔꯣ? ꯑꯩ ꯑꯩꯗꯤ ꯏꯃꯤꯅꯦꯝꯁ
ꯑꯥꯎ ꯑꯣꯏꯕ꯭ꯔꯥ ꯑꯣꯀꯦ ꯑꯥꯎ
ꯔꯦꯞ ꯀꯨꯝꯕ ꯄꯥꯕꯑꯣ
ꯑꯩꯗꯤ ꯔꯦꯞꯀꯨꯝꯕꯁꯦ ꯀꯌꯥꯝ ꯀꯌꯥꯝ ꯇꯥꯕ ꯍꯩꯇꯦ ꯑꯗꯨ ꯑꯦꯃꯤꯅꯝꯒꯤꯗꯤ ꯑꯗꯨꯝ ꯈꯔ ꯇꯥꯔꯛꯑꯦ ꯑꯗꯨꯕꯨ ꯌꯥꯝꯅ ꯐꯦꯚꯔꯦꯠ ꯑꯗꯨ ꯑꯣꯏꯌꯦ ꯍꯥꯏꯕꯗꯤ ꯈꯪꯗꯦꯀꯣ ꯑꯗꯨꯕꯨ ꯑꯩꯅ ꯄꯥꯝꯕꯁꯤꯗꯤ ꯑꯦꯗꯝ ꯑꯦꯗꯝ ꯂꯦꯕꯥꯏꯟ ꯀꯨꯝꯕ ꯑꯦꯗ ꯁꯦꯔꯦꯟ ꯀꯣ
ꯑ
ꯑꯗꯨꯒꯨꯝꯕ ꯈꯔ ꯄꯥꯝꯃꯦ ꯑꯗꯨꯒ ꯍꯥꯟꯅ ꯑꯩꯅ ꯈꯔ ꯄꯥꯝꯔꯝꯕꯗꯤ ꯑꯩꯈꯣꯏꯒꯤ ꯀꯩꯅꯣꯝ ꯍꯧꯖꯤꯛ ꯅꯠꯇꯕ ꯑꯗꯨꯝ ꯍꯥꯟꯅꯒꯤꯗ ꯀꯔꯤꯔꯣ ꯋꯦꯁ ꯂꯥꯏꯐ ꯀꯨꯝꯕ ꯈꯔ ꯇꯥꯔꯛꯑꯦꯀꯣ
ꯑꯥ
ꯑꯗꯨꯒ ꯕ꯭ꯔꯦꯠꯅꯤꯁ ꯢꯁꯀꯤꯟ ꯏꯁꯄꯤꯌꯁꯀꯨꯝꯕ
ꯍꯣꯏ ꯑꯩꯒꯤ ꯏꯁꯩ ꯍꯥꯏꯕꯁꯦ ꯑꯩꯗꯤ ꯑꯅꯤ ꯂꯩ ꯑꯗꯨꯝ ꯀꯩ ꯔꯤꯂꯦꯛꯁ ꯇꯧꯕ ꯀꯥꯟꯗꯗꯤ ꯏꯁꯩ ꯐꯣꯔ ꯑꯦꯛꯖꯥꯝꯄꯜ ꯋꯦꯁꯇꯔꯟ ꯃ꯭ꯌꯨꯖꯤꯛ ꯀꯨꯝꯕ ꯑꯣ ꯑꯗꯨꯝ ꯐꯥꯎꯕꯀꯣ ꯑꯦ ꯁꯔꯦꯟ ꯍꯥꯏꯔꯗꯤ ꯁꯦꯐꯥꯏ ꯒꯨꯝꯕꯗꯨꯒꯣ ꯃꯥ ꯁꯦꯐꯥꯏ ꯇꯥꯈ꯭ꯔꯕꯣ
ꯇꯥꯈ꯭ꯔꯦ ꯇꯥꯈ꯭ꯔꯦ ꯍꯣꯏ ꯇꯥꯕ ꯑꯗꯨꯁꯨ ꯅꯨꯡꯉꯥꯏꯌꯦ ꯎꯝ
ꯑꯗꯨꯒꯨꯝꯕ ꯍꯣꯏ ꯏꯃꯤꯅꯤꯌꯝꯒꯨꯝꯕ ꯑꯗꯨꯁꯨ ꯊꯕꯛ ꯇꯧꯕ ꯀꯥꯟꯗꯗꯤ ꯃ꯭ꯌꯨꯖꯤꯛ ꯉꯥꯛꯇꯀꯣ
ꯎꯝ
ꯄꯤꯌꯥꯅꯣꯒꯨꯝꯕꯗꯤ ꯇꯥꯕ꯭ꯔꯣ ꯅꯪ
ꯑꯗꯨꯝ ꯔꯤꯂꯦꯛꯁꯤꯡ ꯃ꯭ꯌꯨꯖꯤꯛꯀꯨꯝꯕꯔꯥ ꯑꯗꯨꯝ
ꯎꯝ ꯍꯣꯏ ꯄꯤꯌꯥꯅꯣ
ꯄꯤꯌꯥꯅꯣ ꯃꯤ ꯑꯥ ꯄꯤꯌꯥꯅꯣ ꯈꯛꯇꯒꯨꯝꯕ ꯑꯗꯨꯒꯨꯝꯕꯗꯤ ꯈꯪꯗꯦꯀꯣ ꯑꯗꯨꯕꯨ ꯃꯦꯟꯗꯤ ꯄꯤꯌꯥꯅꯣ ꯈꯛꯇ ꯇꯥꯒꯦ ꯍꯥꯏꯅ ꯑꯗꯨ ꯀꯨꯝꯕꯗꯤ ꯑꯩꯗꯤ ꯇꯥꯗ꯭ꯔꯤꯕ ꯃꯥꯜꯂꯦ ꯑꯗ ꯑꯗꯨꯕꯨ ꯃ꯭ꯌꯨꯖꯤꯛ ꯈꯛꯇꯒꯨꯝꯕ ꯑꯗꯨꯝ ꯔꯤꯂꯦꯛꯁꯤꯡ ꯃ꯭ꯌꯨꯖꯤꯛꯀꯨꯝꯕ ꯀꯣ
ꯑꯥ
ꯍꯥꯛꯇꯦꯛꯀꯨꯝꯕꯗꯤ ꯑꯗꯨꯝ ꯃꯔꯛ ꯃꯔꯛ ꯇꯥꯏ ꯑꯗꯨꯕꯨ ꯃꯦꯟꯂꯤ ꯄꯤꯌꯥꯅꯣꯒꯤ ꯈꯛꯇ ꯍꯥꯏꯅꯗꯤ ꯇꯥꯗ꯭ꯔꯤ ꯑꯩꯗꯤ
ꯎꯝ
ꯑꯗꯨꯝ ꯄꯥꯝꯂꯒ ꯑꯗꯨꯝ ꯄꯥꯝꯕꯒꯨꯝꯕꯗꯣ ꯑꯗꯨꯒꯨꯝꯕꯗꯤ ꯇꯧꯗ꯭ꯔꯤꯗ
ꯃ꯭ꯌꯨꯖꯤꯛꯇꯤ ꯃ꯭ꯌꯨꯖꯤꯛ ꯉꯥꯛꯇꯗꯤ ꯌꯥꯝꯄꯥꯛ ꯇꯥ ꯇꯥ ꯇꯥꯗꯦꯅ
ꯍꯣꯏ ꯃ꯭ꯌꯨꯖꯤꯛ ꯉꯥꯛꯇꯗꯤ ꯑꯩ ꯄꯥꯛ ꯇꯥꯕꯗꯤ ꯂꯩꯇꯦ ꯍꯣꯏ
ꯑ
ꯅꯪꯗꯤ ꯇꯥꯅꯤꯡꯕ꯭ꯔꯥ ꯑꯗꯨꯃꯥꯏꯅ
ꯑꯥ ꯀꯩꯅꯣ ꯍꯥꯏꯔꯗꯤ ꯁꯣꯡ ꯃꯔꯛꯇ ꯁꯣꯡ ꯍꯥꯏꯕꯁꯤ ꯃꯣꯏ ꯂꯤꯔꯤꯛꯁ ꯀꯨꯝꯕ ꯌꯥꯎꯔꯗꯤ ꯑꯣ ꯊꯕꯛ ꯇꯧꯗ꯭ꯔꯗꯤ ꯀꯩꯁꯨ ꯀꯥꯏꯗꯦ ꯑꯗꯨꯒꯤꯃꯛꯇꯗꯤ ꯐꯣꯀꯁꯇꯨ ꯈꯤꯇꯪ ꯃꯥꯡꯒꯦ ꯇꯧꯔꯦ ꯑꯩꯛꯁꯨ ꯑꯗꯨꯝ ꯇꯥꯏ
ꯑꯣꯀꯦ ꯎꯝ
ꯌꯦꯔꯨꯃꯥꯏ ꯏꯔꯨꯃꯥꯏ ꯇꯥꯒ꯭ꯔꯥꯕꯣ
ꯇꯥꯗ꯭ꯔꯤ
ꯑꯩꯅ ꯍꯣꯔꯦꯟ ꯊꯝꯕꯤꯔꯛꯀꯦ
ꯑꯣꯀꯦ ꯍꯣꯏ ꯑꯗꯨꯝ ꯇ꯭ꯔꯥꯏ ꯇꯧꯕ ꯌꯥꯏꯗ ꯎꯝ ꯎꯝ ꯑꯣꯀꯦ ꯑꯗꯣ ꯑꯩꯅ ꯍꯥꯏꯕ ꯃꯨꯚꯤꯗꯨꯗꯤ ꯌꯦꯡꯕ ꯅꯨꯡꯉꯥꯏꯕ꯭ꯔꯥ
ꯑꯥ ꯑꯗꯨꯝ ꯅꯨꯡꯉꯥꯏ
ꯑꯣꯀꯦ ꯅꯪꯅ ꯅꯪꯅ ꯅꯪꯅ ꯀꯔꯤ ꯀꯔꯤ ꯄꯥꯝꯕ꯭ꯔꯥ ꯑꯗꯨꯒꯤ ꯃꯨꯚꯤ ꯃꯨꯚꯤꯗꯨꯗ
ꯃꯨꯚꯤꯗꯨꯗ ꯅꯨꯄꯥꯗꯨ ꯑꯗꯨꯝ ꯌꯥꯕꯅꯦ ꯑꯗꯨꯒꯤ ꯅꯨꯄꯥꯒ ꯅꯨꯄꯤꯗꯨꯁꯨ ꯍꯣꯏ ꯐꯦꯂꯤꯟꯗꯤ ꯑꯣꯏ
ꯎꯝ ꯑꯗꯨ ꯋꯥꯔꯤ ꯎꯝ ꯋꯥꯔꯤꯗꯣ ꯑꯗꯨꯝ ꯄꯥꯝꯕ꯭ꯔꯥ
ꯋꯥꯔꯤꯁꯨ ꯑꯗꯨꯝ ꯄꯥꯝꯃꯦ
ꯑꯣꯀꯦ ꯎꯀꯦ
ꯑꯗꯨꯒ ꯍꯤ ꯍꯤꯔꯣ ꯑꯅꯤꯗꯨꯁꯨ ꯃꯁꯛ ꯑꯗꯨꯝ ꯐꯖꯩꯗ
ꯑ ꯑꯩꯗꯤ ꯐꯥꯔꯁꯀꯤꯗꯨꯅ ꯐꯖꯩ ꯑꯥꯏꯃꯤꯟ ꯅꯣꯠ ꯅꯣꯠ ꯐꯥꯔꯁ ꯃꯥꯅ ꯂꯨꯍꯣꯡꯕ ꯅꯨꯄꯥꯗꯣ ꯅꯪꯒꯤꯗꯤ ꯀꯔꯝꯕ ꯅꯨꯄꯥꯅ ꯐꯖꯕ꯭ꯔꯥ ꯃꯥꯒꯤ ꯆꯥꯏꯜꯋꯨꯗ ꯍꯥꯟꯅꯒꯤ ꯑꯉꯥꯡꯒꯤꯗꯣ ꯐꯖꯕ꯭ꯔꯥ ꯅꯠꯇ꯭ꯔꯒ ꯃꯥꯅ ꯑꯥ ꯂꯨꯍꯣꯡꯕ ꯂꯨꯄꯥꯗꯣ ꯐꯖꯕꯔ꯭
ꯑꯁ ꯑꯩꯒꯤꯗꯃꯛꯇꯤ ꯆꯥꯏꯜ ꯑꯥ ꯆꯥꯏꯜꯍꯨꯠꯇꯨꯅ ꯃꯁꯛꯇꯤ ꯍꯦꯟꯅ ꯐꯖꯈ꯭ꯔꯦ ꯃꯁꯛ ꯐꯖꯕ ꯃꯁꯛ ꯐꯖꯕ ꯍꯥ ꯍꯥ ꯍꯥꯏꯔꯗꯤꯀꯣ ꯑꯩꯃꯥ ꯑꯣꯏꯅ ꯄꯥꯝꯃꯦ
ꯑꯣ ꯑꯩꯅ ꯄ꯭ꯔꯤꯐꯔ ꯇꯧꯕꯗꯤ ꯃꯥꯒꯤ ꯑꯥ ꯅꯨꯄꯥꯗꯣ
ꯑꯥ
ꯑꯗꯨ ꯑꯣꯏꯅ ꯄ꯭ꯔꯤꯐꯔ ꯇꯧꯋꯦ ꯑꯩꯗꯤ ꯃꯁꯛꯁꯦ
ꯑꯣꯈꯦ ꯀꯩ ꯀꯩ ꯗꯧꯕꯩꯅꯣ ꯅꯪ ꯑ ꯏꯖꯤꯞꯁꯤꯌꯟꯒꯤ ꯇꯥꯏꯞꯇ ꯑꯣ
ꯖꯤꯞꯁꯤꯌꯟ ꯏꯖꯤꯞꯁꯤꯌꯟꯒꯤ ꯇꯥꯏꯞ ꯈꯪꯗꯦ ꯔꯥꯁꯤꯗꯣ ꯑꯗꯨꯅ ꯑꯗꯨꯝ ꯈꯪꯗꯦ ꯑꯗꯨꯅ ꯑꯗꯨꯝ ꯀꯩꯅꯣ ꯑꯣꯏꯌꯦꯗ ꯔꯥꯁꯤꯗꯨꯅꯀꯣ
ꯑꯗ ꯗꯤ ꯄꯔ꯭ꯤ ꯄ꯭ꯔꯤꯐꯔꯦꯟꯁ ꯍꯥꯏꯇꯥꯔꯦ ꯑꯩꯗꯤ ꯍꯣꯏ ꯑꯃ ꯑꯃꯗꯨꯝ
ꯑꯃꯗꯣꯀꯣ ꯑꯣꯀꯦ ꯑꯣꯀꯦ ꯃꯤ ꯃꯤꯒꯤ ꯃꯤ ꯃꯤꯒꯤ ꯃꯤꯠꯅꯤꯅ ꯑꯗꯨꯗꯤꯀꯣ
ꯑ ꯑꯗꯨꯗꯤ ꯑ ꯅꯪ ꯑꯥꯏꯗꯤ ꯑꯦ ꯖꯦꯁꯟ ꯃꯣꯃꯣ ꯈꯪꯕ꯭ꯔꯣ
ꯑꯥ ꯈꯪꯉꯦ ꯈꯪꯉꯦ ꯃꯁꯥ ꯆꯥꯎꯕꯗꯣ ꯅꯠꯇ꯭ꯔꯣ
ꯍꯣꯏ ꯑꯦꯜ ꯀꯔꯤ ꯀꯧꯕꯔ꯭ ꯀꯔꯤ ꯀꯧꯕꯔ꯭ ꯑꯦꯀ꯭ꯋꯥꯃꯦꯟꯁ ꯑꯥ ꯁꯟꯅꯕ ꯖꯁꯌ꯭ꯥꯟ ꯃꯣ ꯃꯣ ꯃꯣꯃꯥ ꯄꯥꯝꯕ꯭ꯔꯣ ꯑꯣꯊꯣꯔꯒꯤ ꯋꯤꯂꯤꯌꯝ ꯍꯦꯟꯁꯋꯥꯔꯠ ꯀꯝꯕ ꯄꯥꯝꯒꯦ
ꯑ ꯊꯣꯔꯒꯤ ꯉꯥꯏꯈꯣꯀꯣ ꯊꯣꯔ ꯑꯩ ꯊꯣꯔꯗꯣ ꯌꯦꯡꯈ꯭ꯔꯦ ꯑꯗꯨꯕꯨ ꯅꯪꯅ ꯍꯧꯖꯤꯛ ꯍꯥꯏꯕꯗꯣ ꯑꯥ ꯃꯥꯒꯤ ꯑꯣ ꯃꯁꯛꯇꯣ ꯑꯩ ꯍꯨꯖꯤꯛ ꯑꯥꯏꯌꯦꯝ ꯇ꯭ꯔꯥꯏꯟ ꯇꯨ ꯔꯤꯃꯦꯝꯕꯔ ꯅ
ꯑꯗꯨ ꯈꯪꯉꯅꯤ
ꯑꯥ ꯑꯩ ꯍꯥꯟꯅ ꯑꯩ ꯑꯃꯨꯛꯀ ꯌꯦꯡꯒꯦꯀꯣ ꯉꯥꯏꯈꯣ ꯊꯣꯔꯗꯤ ꯌꯦꯡꯗꯤ ꯌꯦꯡꯈ꯭ꯔꯦꯗ ꯑꯣ ꯉꯥꯏꯈꯣ ꯉꯥꯏꯈꯣ ꯑꯥꯏ ꯊꯤꯡꯛ ꯑꯥꯏ ꯄ꯭ꯔꯤꯐꯔ ꯗ ꯀꯩꯅꯣ ꯑꯀ꯭ꯋꯥꯃꯦꯟꯗꯣ
ꯑ
ꯑꯀꯋ꯭ꯥꯃꯦꯟꯅ ꯄꯔ꯭ꯤꯐꯔ ꯇꯧꯕ ꯃꯥꯜꯂꯦ ꯑꯩꯅ ꯈꯟꯕꯗ ꯑꯀꯋ꯭ꯥꯃꯦꯟꯅ ꯄ꯭ꯔꯤꯐꯔ ꯇꯧꯋꯦꯗ
ꯑꯣꯈꯦ ꯑꯗꯨꯗꯤ ꯑꯩꯗꯤ
ꯑꯩ ꯅꯤꯡꯁꯤꯡ ꯈꯔ꯭ꯦ ꯅꯤꯡꯁꯤꯡꯈꯔ꯭ꯦ ꯃꯁꯛꯇꯣ
ꯑ ꯑ ꯑꯗ ꯑꯗꯨꯗꯤ ꯅꯪꯁꯦ ꯑꯥ ꯃꯀꯣꯏ ꯈꯔ ꯊꯣꯛꯄ ꯄꯥꯝꯕꯀꯣ ꯃꯀꯣꯏ ꯊꯣꯛꯔ
ꯑꯗꯨꯗꯤ ꯅꯪꯒꯤ ꯀꯟꯀ꯭ꯂꯨꯖꯟꯅꯦꯗ ꯑꯗꯨꯕꯨ ꯃꯀꯣꯏ ꯊꯣꯛ ꯇꯕ ꯐꯖꯕꯁꯨ ꯑꯗꯨꯝ ꯂꯩꯔꯝꯒꯅꯤꯗ ꯑꯗꯨꯝ ꯑꯩꯅ ꯌꯦꯡꯕꯗ ꯑꯗꯨꯝ ꯄꯥꯝꯕꯀꯣ ꯑꯗꯨꯕꯨ ꯑ ꯍꯨꯖꯤꯛ ꯍꯨꯖꯤꯛꯗꯤ ꯑꯗꯨꯝ ꯅꯪꯅ ꯆꯣꯏꯁ ꯄꯤꯕ ꯃ ꯃꯇꯨꯡ ꯏꯟꯅ ꯑꯗꯨꯝ ꯑꯥ ꯑꯩꯅ ꯄꯤꯛ ꯇꯧꯕ ꯋꯥꯗꯨꯅꯦꯕ ꯑꯗ꯭ꯔꯋꯥꯏꯁ ꯑ ꯃꯀꯣꯏ ꯂꯩꯇꯕ ꯃꯤꯁꯤꯡꯁꯨ ꯑꯗꯨꯝ ꯐꯖꯕꯁꯨ ꯂꯩꯔꯝꯒꯅꯤꯗ ꯑꯗꯨꯕꯨ ꯄꯛꯎꯝ
ꯇꯕꯨꯏꯗ ꯈꯔ ꯃꯨ ꯃꯨꯕ ꯐꯤꯆ꯭ꯔꯁ ꯑꯥ ꯈꯔ ꯑꯗꯨꯒꯨꯝꯕ ꯄꯥꯝꯕ ꯃꯥꯜ
ꯑꯣ ꯑꯥ ꯑꯗꯨ ꯑꯗꯨ ꯍꯣꯏ ꯑꯗꯨꯒꯨꯝꯕ ꯃꯥ ꯑꯗꯨꯕꯨ ꯔꯣꯕꯣꯠ ꯄꯦꯇꯤꯁꯟꯁꯨ ꯑꯗꯨꯝ ꯄꯥꯝꯃꯦꯗ ꯑꯩꯗꯤ
ꯔꯣꯕ‍꯭ꯥꯔꯠ ꯄꯦꯇꯤꯁꯟ ꯑꯣꯀꯦ
ꯍꯣꯏ ꯑꯗ ꯃꯥꯁꯨ ꯑꯗꯨꯝ ꯐꯖꯩꯗ
ꯔꯣꯛꯄꯥ꯭ꯔꯠ ꯇꯤꯕꯦꯗꯤꯖꯝ ꯃꯁꯛꯇꯤ ꯈꯪꯒꯅꯤ ꯑꯗꯨꯖꯨ ꯍꯧꯖꯤꯛ ꯃꯤꯡꯗꯤ ꯅꯤꯡꯁꯤꯡꯗ꯭ꯔꯦ ꯑꯍꯥ ꯑꯥ ꯑꯣꯀꯦ